ꯎꯝ ꯇꯥꯔꯥꯔꯕꯣ ꯑꯥ ꯇꯥꯔꯦ ꯇꯥꯔꯦ
ꯑꯥ ꯇꯥꯔꯦ ꯅꯪꯒꯤ ꯀꯩꯅꯣꯗꯣ ꯃꯈꯣꯟ ꯊꯣꯛꯑꯦ ꯑꯝꯇꯪ ꯃꯨꯠ ꯊꯝꯖꯤꯜꯂꯨꯅꯦ
ꯑꯩꯌꯦ ꯀꯔꯤ
ꯅꯪꯒꯤ ꯃꯦꯁꯦꯁ ꯂꯥꯛꯄꯒꯤ ꯃꯥꯜꯂꯦ ꯑꯩꯉꯣꯟꯗ ꯀꯦꯁꯔ ꯂꯥꯛꯄꯒꯤ ꯃꯈꯣꯜ ꯑꯃ ꯊꯣꯛꯂꯛꯑꯦ ꯎꯝ ꯀꯩꯗꯧꯔꯝꯃꯤꯅꯣ ꯋꯥꯔꯤ ꯁꯥꯟꯅꯗꯕꯁꯨ ꯌꯥꯝꯅ ꯀꯨꯏꯔꯦ ꯅꯨꯡꯉꯥꯏꯔꯤꯕ꯭ꯔꯣ ꯅꯪꯕꯨ
ꯅꯨꯡꯉꯥꯏ ꯅꯨꯡꯉꯥꯏꯇꯦꯗ
ꯎꯝ ꯍꯣꯏ ꯅꯨꯡꯉꯥꯏꯕꯁꯦ ꯁꯪꯗ꯭ꯔꯦꯕ ꯀꯩꯒꯤ ꯅꯨꯡꯉꯥꯏꯇ꯭ꯔꯤꯅꯣ
ꯃꯊꯥ ꯃꯌꯥꯝ ꯁꯥꯃꯟꯗꯅ ꯅꯨꯡꯉꯥꯏꯇ꯭ꯔꯦ
ꯎꯝ ꯅꯪ ꯃꯊꯥ ꯃꯌꯥꯝꯗꯣ ꯃꯊꯪ ꯃꯊꯪ ꯑꯝꯇ ꯍꯥꯏꯔꯛꯎꯁꯦ
ꯂꯥꯏꯔꯤꯛꯁꯦ ꯐꯥꯛꯇꯣꯛꯄꯒꯅꯦ ꯄꯥꯗꯧꯕꯁꯦ ꯃꯔꯣꯟ ꯃꯔꯣꯟ ꯃꯔꯣꯟ ꯂꯩꯔꯝꯕ ꯑꯗꯒꯤ ꯄꯥꯔꯨꯔꯒꯁꯨ ꯃꯌꯥꯝ ꯃꯌꯥꯝ ꯃꯌꯥꯝ ꯊꯣꯛꯑꯒ ꯄꯥꯕ ꯌꯥꯕ ꯃꯇꯥꯡ ꯑꯣꯏꯔꯛꯄ ꯁꯨꯝ ꯑꯦꯛꯖꯥꯝꯁꯤꯅ ꯑꯃꯨꯛ ꯀꯨꯏꯁꯜꯂꯛꯇ꯭ꯔꯕ ꯑꯗꯨꯗꯨꯅꯅꯦ ꯃꯊꯥꯁꯦ ꯌꯥꯝ ꯁꯥꯈ꯭ꯔꯦ ꯅꯪꯗꯤ ꯌꯥꯝ ꯄꯥꯔꯒꯦ ꯀꯃꯥꯏꯅ ꯇꯧꯔꯤꯅꯣ
ꯑꯩꯁꯨ ꯂꯥꯏꯔꯤꯛꯁꯦ ꯄꯥꯕꯁꯦ ꯍꯧꯗ꯭ꯔꯤꯗ ꯑꯩꯗꯤ ꯑꯩꯗꯤ ꯄꯥꯕꯤ
ꯑꯩꯁꯨ ꯄꯥꯔꯔꯣꯏ ꯊꯝꯖꯤꯟꯈ꯭ꯔꯅꯤ
ꯈꯤꯇꯪ ꯍ ꯈꯤꯇꯪ ꯄꯥꯕ ꯍꯧꯈꯤꯕꯗꯒꯤ ꯑꯃ ꯀꯩꯅꯣ ꯇꯧꯔꯛꯄꯗꯣ ꯍꯧꯔꯛ ꯑꯃ ꯀꯩ ꯍꯥꯏꯅꯤ ꯄꯥꯗꯧꯕꯁꯦ ꯌꯥꯝꯁꯜꯂꯛꯄꯤꯗꯣ ꯁꯨꯃꯥꯏꯅ ꯇꯧꯕꯗ ꯈꯤꯇꯪꯕꯨꯗꯤ ꯌꯦꯡꯕ ꯍꯧꯕꯅꯦ ꯑꯗꯨꯗꯨꯒꯅꯦ ꯑꯗꯨꯗ ꯍꯦꯛꯇ ꯌꯥꯝꯃꯟꯗꯅ ꯈꯪꯗꯦ ꯍꯥꯏꯗꯤ ꯀꯥꯏꯗꯒꯤꯩ ꯍꯧꯗꯦꯅ ꯁꯤꯃꯁꯨ ꯍꯪꯉꯛꯇꯧꯕ ꯃꯥꯟꯁꯤꯁꯨ ꯍꯥꯏꯗꯤ ꯃꯔꯨ ꯑꯣꯏꯕ ꯂꯣꯏ ꯃꯥꯟꯕꯤꯗꯣ ꯈꯪꯕ꯭ꯔꯥ
ꯍꯣꯏꯑ ꯍꯣꯏꯌꯦ ꯑꯃꯝꯐꯥꯎ ꯂꯧꯊꯣꯛꯅꯕ ꯑꯃ ꯌꯥꯎꯗꯕꯗꯣ
ꯑꯧ ꯂꯧꯊꯣꯛꯅꯕ ꯑꯝꯁꯦ ꯌꯥꯎꯗ꯭ꯔꯦꯕ ꯑꯗꯨꯗꯨꯅ ꯄꯥꯐꯝ ꯂꯥꯛꯐꯝ ꯑꯃ ꯈꯪꯗ꯭ꯔꯦꯕ ꯑꯗꯨ ꯅꯪ ꯑ ꯁꯦꯝꯃꯒ ꯄꯥꯕ꯭ꯔꯣ ꯅꯠꯇ꯭ꯔꯒꯅ ꯎꯝ ꯑꯗꯨꯝ ꯃꯣꯏ ꯑꯣꯖꯥꯈꯩꯅ ꯄꯤꯕꯗꯩ ꯄꯥꯕ꯭ꯔꯣ ꯀꯃꯥꯏꯅ ꯇꯧꯒꯦ
ꯑꯩꯁꯦ ꯃꯣꯏꯅ ꯄꯤꯕꯗꯣ ꯍꯥꯏꯗꯤ ꯁꯥꯡꯃꯟꯕ ꯑꯗꯩꯗꯤ ꯃꯔꯨ ꯑꯣꯏꯗꯕꯁꯨ ꯑꯗꯨꯝ ꯍꯥꯞꯆꯟꯕ ꯌꯥꯎꯋꯤꯗꯅ ꯃꯣꯏ ꯄꯤꯔꯛꯏ ꯄꯣꯠꯁꯦ ꯑꯗꯨꯗꯨꯅ ꯑꯩ ꯈꯔ ꯈꯔꯅꯦ ꯎꯝ ꯄꯥꯕ ꯌꯥꯕꯩꯗꯨꯅ ꯄꯥꯔꯦ ꯑꯗꯨꯒ ꯁꯦꯝꯗꯣꯛꯑꯒ ꯑꯣꯏꯅ ꯄꯥꯕꯁꯨ ꯌꯥꯎꯋꯦ
ꯑꯣ ꯀꯌꯥꯝ ꯀꯌꯥꯝꯗꯤ ꯄꯥꯥꯁꯜꯂꯒꯦ
ꯄꯁꯟꯗꯦꯗ ꯑꯩ ꯑꯗꯨꯝ ꯀꯥꯎꯔ ꯂꯩꯕꯒꯤꯅꯦ ꯄꯥꯒꯤ ꯄꯥꯈꯤꯕꯁꯦ ꯑꯗꯨꯝ ꯀꯥꯎꯔ ꯂꯩꯕ ꯃꯈꯥ ꯆꯠꯊꯕꯁꯨꯨꯡ ꯌꯥꯝ ꯉꯝꯗ꯭ꯔꯦꯕ
ꯍꯣꯏꯅ ꯇꯧꯔꯤꯁꯦ ꯒ꯭ꯌꯥꯟ ꯑꯃ ꯇꯥꯔꯗꯤ ꯃꯣꯏꯅ ꯇꯧꯔꯤꯁꯦ ꯑꯗꯨꯗꯨꯒ ꯑꯩꯗꯤꯅꯦ ꯀꯩꯅꯣꯒꯤꯗꯣ ꯅꯪꯅ ꯅꯍꯥꯟ ꯄꯥꯈꯔꯦ ꯍꯥꯏꯕ ꯁꯕꯖꯦꯛꯀꯤꯗꯣ ꯈꯔ ꯄꯥꯕ ꯍꯧꯁꯤꯜꯂꯦꯅ ꯑꯗꯨꯒꯤꯗꯣ ꯃꯃꯥꯡ ꯑꯦꯛꯖꯥꯝꯗꯁꯨꯅꯦ ꯑꯩꯁꯤꯗꯤ ꯑꯗꯨꯅ ꯍꯥꯟꯅ ꯄꯥꯕ ꯍꯧꯋꯦꯕ ꯌꯨꯝꯗ ꯂꯩꯕꯁꯦ ꯑꯗꯨ ꯉꯥꯛꯇ ꯍꯥꯏꯗꯤ ꯑꯗꯨꯗꯨꯁꯨ ꯌꯨꯝꯗ ꯂꯩꯔꯒ ꯑꯃꯨꯛ ꯊꯥꯗ꯭ꯔꯥ ꯑꯦꯛꯖꯥꯝꯗꯣ ꯑꯗ ꯌꯨꯝꯗ ꯂꯩꯔꯒ ꯑꯗꯨꯃꯥꯏꯅ ꯄꯥꯔꯨꯕꯒꯤ ꯇꯧꯕꯁꯤꯗꯅꯦ ꯌꯥꯔꯣ ꯍꯥꯏꯗꯤ ꯑꯩꯗꯤ ꯂꯣꯏ ꯄꯥꯕ ꯂꯣꯏ ꯍꯥꯏꯗꯤ ꯑꯗꯨꯝ ꯇꯪꯈꯥꯏꯃꯨꯛꯇꯤ ꯄꯥꯁꯟꯈ꯭ꯔꯦ ꯍꯌꯦꯡ ꯊꯣꯛꯑꯝꯗꯥꯏꯗ ꯑꯗꯨꯝ ꯅꯛꯁꯤꯜꯂꯛꯀꯥꯟꯗ ꯃꯥꯒꯤ ꯑꯩꯅꯣꯗꯣ ꯎꯝ ꯇꯧꯔ ꯃꯥ ꯄꯦꯄꯔꯗꯣ ꯊꯣꯛꯄ ꯀꯥꯟꯗ ꯑꯃꯨꯛ ꯌꯥꯔꯅꯤ ꯈꯣꯠꯂꯅꯤꯒꯥꯏ ꯈꯟꯕꯤꯗꯣ ꯈꯔ ꯑꯃꯨꯛ ꯄꯥꯔꯒ ꯑꯩꯅ ꯄꯥꯈꯤꯕꯈꯩꯗꯨꯗꯪ ꯑꯣꯏꯔꯁꯨ ꯅꯤꯡꯁꯤꯡꯉꯝꯃꯗꯤ ꯐꯩꯗꯅ ꯅꯤꯡꯁꯪ ꯉꯝꯗꯕꯤꯅꯦꯃꯦ ꯊꯁꯇꯤ ꯅꯨꯡꯉꯥꯏꯇꯕꯤꯗꯣ ꯑꯃ ꯑꯗꯨꯗꯨꯅ ꯑꯩ ꯑꯁ ꯋꯥꯈꯜ ꯅꯨꯡꯉꯥꯏꯇꯦꯗ ꯍꯧꯖꯤꯛ ꯑꯩꯅ ꯌꯦꯡꯉꯤꯕꯈꯩꯁꯤꯁꯨ ꯑꯃꯨꯛ ꯍꯥꯏꯗꯤ ꯀꯥꯎꯈꯤꯒꯗ꯭ꯔꯥ ꯅ ꯄꯥꯈꯠꯄꯗꯣ ꯑꯗꯩꯗꯤ ꯈꯪꯗꯦ ꯑꯗꯨꯗꯁꯨ ꯈꯜꯂꯤ ꯀꯥꯏ ꯑꯗꯅꯦ ꯄꯥꯐꯝ ꯆꯪꯗꯕꯅꯦꯕ ꯑꯁꯦꯡꯕꯩꯗꯤ ꯍꯥꯏꯗꯤ ꯑꯁ ꯇꯧꯔꯤ ꯄꯥꯔꯤ ꯈꯩꯖꯤ ꯀꯥꯎꯈꯤꯗ꯭ꯔꯥ ꯀꯥꯎꯈꯤꯒꯗ꯭ꯔꯗ ꯈꯟꯕꯗꯁꯨ ꯑꯩ ꯋꯥꯔꯦ
ꯑꯩꯁꯨ ꯀꯍꯥꯎꯒꯤꯗ꯭ꯔꯥꯅ ꯌꯥꯞꯄꯥꯈꯠꯂ‌ꯦ ꯑꯗꯒꯤ ꯁꯤꯅꯁꯨ ꯄꯥꯕ ꯂꯣꯏꯗ꯭ꯔꯤꯗꯨꯅ ꯑꯍꯨꯝ ꯃꯔꯤ ꯋꯥꯠꯂꯝꯃꯤꯅꯤ
ꯋꯥꯠꯂꯤ ꯋꯥꯠꯂꯤꯌꯦ ꯑꯗꯣ ꯑ ꯑꯗꯩꯗꯤ ꯊꯤꯑꯣꯣꯔꯤꯒ ꯄꯨꯟꯕꯗꯣ ꯑꯩꯈꯣꯏꯒꯤ ꯑ ꯀꯩꯅꯣꯒꯤꯗꯣ ꯀꯝꯄ꯭ꯌꯨꯇꯔꯒꯤꯗ ꯇꯧꯕ ꯊꯤꯑꯣꯔꯤꯒꯞꯄ ꯑꯗꯨꯗꯨꯒꯤ ꯃꯦꯝꯅ ꯄꯤꯕꯗꯨꯗꯤ ꯑꯃꯨꯛ ꯑꯁ ꯌꯥꯝ ꯌꯥꯝ ꯁꯥꯡ
ꯌꯥꯝ ꯌꯥꯝ ꯊꯥꯡꯉꯦ ꯑꯗꯩꯗꯤ ꯆꯕꯥꯛ ꯆꯕꯥꯛꯅꯤꯗꯅ ꯑꯗꯨꯏ ꯄꯣꯠꯇꯨꯁꯨ ꯂꯧꯊꯣꯛꯇ ꯌꯥꯔꯣꯏꯗꯣꯏꯅꯦ ꯑꯩꯁꯦ ꯀꯔꯤ ꯍꯡꯉꯛ ꯑꯩꯈꯣꯏ ꯃꯣꯏꯒꯤ ꯍꯥꯏꯗꯤ ꯃꯃꯥꯡ ꯑꯩꯈꯣꯏꯒꯤ ꯃꯃꯥꯡꯒꯤ ꯀꯣꯏꯁꯟꯗꯨꯣ ꯌꯦꯡꯒꯗꯕꯁꯨ ꯍꯪꯐꯝꯗꯨ ꯐꯔꯛ ꯇꯥꯗ꯭ꯔꯣ
ꯇꯥꯏ ꯇꯥꯏ ꯑꯗꯨ ꯑꯗꯨ ꯑꯗꯨ ꯌꯦꯡꯉꯒ ꯍꯣꯏ ꯍꯥꯏꯔꯛꯄꯨꯗꯤ ꯌꯦꯡꯕ ꯌꯥꯏꯀꯣ ꯌꯦꯡꯕ ꯌꯥꯏ ꯍꯥꯏ ꯁꯦ ꯀꯩꯅꯣꯒꯤꯗꯨꯒꯤꯗꯤ ꯍꯧꯖꯤꯛꯀꯤ ꯁꯥꯔꯒꯤꯗꯣ ꯑꯥ ꯁꯥꯔꯒꯤꯗꯣ ꯁꯥꯔꯒꯤꯗꯨꯕꯨꯗꯤ ꯈꯔ ꯌꯦꯡꯕ ꯌꯥꯔꯦꯀꯣ ꯍꯥꯏꯗꯤ ꯆꯞ ꯃꯥꯟꯅꯅꯔꯒ ꯌꯥꯎꯔꯕꯅꯤꯅ ꯑꯗꯣ ꯑꯃꯨꯛ ꯃꯦꯝ ꯀꯤꯗꯨꯗꯤ ꯑꯃꯨꯛ ꯅꯤꯌꯨꯝ ꯑꯃꯨ ꯈꯪꯗꯕꯤꯗꯣ ꯑꯗꯨꯅꯦ ꯍꯥꯏꯕ ꯇꯧꯔꯤꯁꯦ ꯑꯗꯨꯗꯣ ꯌꯦꯡꯕꯨꯗꯤ ꯌꯦꯡꯁꯦ ꯃꯃꯥꯡꯒꯤ ꯀꯣꯏꯁꯟꯗꯣ
ꯍꯣꯏ ꯌꯦꯡꯁꯦ ꯑꯗꯣ ꯎꯝ ꯈꯪꯅꯕ ꯂꯩꯔꯗꯤꯅꯦꯀꯣ ꯃꯃꯥꯡꯒꯤ ꯑꯍꯟ ꯑꯗꯨꯗ ꯍꯪꯉꯛꯑꯣꯅꯦ ꯅꯪꯁꯨ ꯑꯩꯁꯨ ꯎꯝ ꯀꯅꯥꯗꯣ ꯍꯪꯕꯅꯣ ꯑꯃ
ꯍꯣꯏ ꯍꯣꯏ ꯍꯪꯒꯦ ꯍꯪꯒꯦ ꯍꯪꯅꯔꯒ ꯍꯥꯏꯅꯁꯦ ꯑꯝꯇ ꯂꯥꯏꯔꯤꯛ ꯀꯇꯧꯅ ꯍꯥꯏꯗꯤ ꯑꯁ ꯈꯪꯗꯦ ꯀꯃꯥꯏꯅ ꯍꯥꯏꯗꯣꯏꯅꯣ ꯑꯩ ꯒ꯭ꯌꯥꯟ ꯑꯃ ꯇꯥꯗꯦ
ꯆꯥꯛ ꯏꯁꯤꯡ ꯆꯥꯔꯕꯣ
ꯆꯥꯛꯆꯥꯥꯔꯦ ꯆꯥꯛꯆꯥ ꯇꯣꯛꯑꯒ ꯍꯧꯖꯤꯛꯇꯣ ꯎꯝ ꯐꯤ ꯈꯔ ꯁꯨꯕ ꯑꯗꯨꯗꯣ ꯐꯤꯗꯣ ꯐꯧꯕ ꯐꯧꯕ ꯀꯥꯔꯨꯕꯅꯦ ꯑꯗꯣ ꯐꯧꯔꯝꯕꯅꯦ ꯅꯪꯗꯤ ꯆꯥꯔꯕꯣ
ꯑꯩ ꯆꯥꯔꯦ ꯆꯥꯛꯁꯥ ꯇꯣꯛꯄꯒ ꯑꯩꯁꯨ ꯑꯗꯨꯝ ꯆꯥꯛ ꯆꯥꯟ ꯆꯥꯅ ꯐꯤꯗꯣ ꯑꯗꯨꯝ ꯁꯨꯈꯔꯦꯕꯀꯣ
ꯑꯥ ꯏꯁ ꯆꯥꯛ ꯆꯥꯅ ꯆꯥꯅꯕ ꯍꯩꯗꯀꯣ
ꯑꯩꯝ ꯋꯥꯁꯤꯡ ꯃꯦꯆꯤꯟꯗ ꯊꯥꯗꯔ ꯊꯅꯝꯃꯥ ꯃꯥ ꯑꯗꯨꯝ ꯊꯣꯛꯄ ꯎꯖꯈ꯭ꯔꯦꯗꯅ
ꯍꯣꯏ ꯍꯣꯏ
ꯑꯗꯣ ꯀꯣꯟ ꯐꯦꯡꯉꯤ ꯀꯥꯟꯗ ꯑꯥ ꯊꯥꯔꯣꯏꯄꯥꯟꯕꯤ ꯊꯥꯗꯣꯛꯄꯗꯣ ꯑꯗꯨꯝ ꯑꯗꯨꯁꯨ ꯑꯗꯨꯝ ꯏꯁꯤꯡ ꯍꯩꯖꯜꯂꯒ ꯑꯗꯨꯝ ꯃꯨꯛ ꯊꯠꯂ ꯊꯅꯝꯃꯕꯅꯦꯕ ꯑꯗꯣ ꯍꯦꯟꯅꯗꯤ ꯇꯧꯔꯝꯗ꯭ꯔꯤ ꯐꯧꯗꯤ ꯐꯧꯔꯝꯗ꯭ꯔꯤ
ꯑꯣ ꯑꯩꯁꯨ ꯆꯥꯛ ꯆꯥꯔꯤꯀꯥꯟꯗ ꯇꯧꯔꯦ ꯑꯩꯈꯣꯏꯆꯦꯅ ꯈꯔ ꯍꯥꯞꯄ ꯍꯧꯔꯝꯃꯦ ꯑꯗꯨꯗꯨꯒ ꯑꯃꯨꯛ ꯂꯣꯏꯁꯟ ꯈꯣꯠꯆꯟ ꯇꯧꯔꯦ ꯑꯗꯨ ꯍꯧꯖꯤꯛ ꯗ꯭ꯔꯥꯏ ꯂꯧꯊꯣꯛꯑꯒ ꯐꯧꯔꯝꯕꯅꯦ ꯋꯥꯁꯤꯡ ꯃꯦꯆꯤꯟꯁꯦ ꯌꯥꯝꯕꯨꯗꯤ ꯀꯥꯟꯅꯕ ꯇꯟꯕꯕꯨꯗꯤ ꯈꯔ ꯍꯦꯟꯖꯟꯕ ꯑꯗꯣ
ꯇꯟꯕ ꯍꯦꯟꯖꯟꯕ ꯍꯥꯏꯁꯦ ꯑꯩꯈꯣꯏ ꯑꯇꯣꯞꯄ ꯊꯕꯛ ꯑꯃꯃꯨꯛꯁꯨ ꯇꯧꯔꯤꯗꯨꯗꯤ ꯑꯗꯣ ꯇꯟꯕ ꯅꯠꯇꯦꯗꯅ
ꯃꯥꯅꯦ ꯃꯥꯅꯦ
ꯃꯉꯣꯟꯗ ꯊꯕꯛ ꯑꯃ ꯁꯤꯟꯅꯔꯝꯃꯒ ꯑꯩꯈꯣꯏꯅ ꯊꯕꯛ ꯑꯃꯃꯨꯛ ꯇꯧꯔꯤꯅꯤꯗꯅ
ꯃꯥꯅꯦ ꯃꯥꯅꯦ ꯑꯗꯣ ꯑꯩꯈꯣꯏꯁꯦ ꯍꯥꯏꯗꯤ ꯃꯇꯝꯁꯨ ꯌꯥꯝ ꯁꯦꯞ ꯑꯣꯏ ꯍꯥꯏꯕ ꯊꯕꯛꯁꯦ ꯑꯗꯨꯗꯨꯅ ꯊꯕꯛꯇꯣ ꯅꯪꯅꯥ ꯄꯠꯇꯨ ꯈꯪꯕ꯭ꯔꯥ ꯑꯃꯁꯨ ꯁꯣꯏꯗ ꯑꯃꯁꯨ ꯁꯣꯏꯗ ꯗꯥꯏꯅꯥ ꯈꯔ ꯅꯪꯅꯔꯗꯤ ꯐꯔꯦ ꯋꯥꯁ
ꯎꯝ
ꯑꯗꯨ ꯈꯪꯗꯦ ꯅꯪ ꯀꯩ ꯏꯟꯁꯥꯡ ꯆꯥꯒꯦ
ꯏꯟꯁꯥꯡ ꯑꯩꯈꯣꯏ ꯉꯁꯤ ꯎꯇꯤ ꯑꯣꯏꯅ ꯆꯥꯔꯦ ꯎꯇꯤ ꯑꯃ ꯇꯧꯔꯦ ꯑꯗꯨꯒ ꯍꯋꯥꯏ ꯑꯁꯥꯡꯕꯤ ꯀꯥꯡꯍꯧ ꯑꯃ ꯇꯧꯔꯦ ꯑꯗꯣ ꯎꯠꯇꯤꯁꯤꯒ ꯌꯥꯝ ꯆꯥꯟꯅꯕꯁꯦ ꯃꯣꯔꯣꯛ ꯑꯃ ꯑꯉꯥꯡꯕꯗꯣ ꯑꯗꯨꯗꯣ ꯇꯧꯔ ꯃꯦꯠꯄꯗꯣ ꯃꯍꯤ ꯈꯔ ꯂꯥꯡꯇꯛ ꯇꯧꯔꯃꯦꯠꯄꯗꯨ ꯌꯥꯝ ꯍꯥꯎꯏꯗꯕ ꯑꯗꯨꯗ ꯑꯩꯁꯦ ꯈꯪꯆꯥ ꯆꯥꯅꯤꯡꯉꯦꯑꯦꯕꯀꯣ ꯑꯗꯨꯗꯨꯒꯤ ꯑꯃꯨꯛ ꯉꯥꯔꯤ ꯉꯥꯜꯂꯒ ꯑꯗꯨ ꯃꯣꯔꯣꯛꯇꯨ ꯑꯃꯨꯛ ꯃꯦꯠꯂ ꯉꯥꯜꯂ ꯉꯥꯜꯂꯒ ꯃꯦꯠꯂꯦ
ꯑꯣ ꯑꯁ ꯍꯥꯎꯔꯝꯃꯅꯤ ꯑꯗꯨꯗꯤ ꯋꯦꯗꯔꯁꯤꯒꯁꯨ ꯆꯥꯟꯅꯔꯦ ꯍꯧꯖꯤꯛ ꯃꯨꯏꯔꯤ ꯃꯨꯏꯔꯤ ꯇꯧꯔꯛꯄꯩꯔꯥ ꯎꯠꯇꯤꯖ ꯑꯩꯈꯣꯏꯗꯤ ꯀꯩꯅꯣ ꯆꯥꯏ ꯉꯁꯤꯗꯤ ꯎꯝ ꯀꯔꯤꯅꯣ ꯑꯩꯈꯣꯏ ꯆꯥꯕꯗꯨꯕꯨ ꯑꯣ ꯀꯔꯤ ꯀꯔꯤ ꯃꯥꯏꯔꯦꯟ ꯃꯥꯏꯔꯦꯟ ꯃꯥꯏꯔꯦꯟ ꯆꯥꯏꯑꯕ ꯃꯥꯏꯔꯦꯟꯗꯩꯗꯤ ꯃꯒꯤꯁꯨ ꯈꯔ ꯄꯥꯝꯖꯕꯗꯣ ꯑꯣꯏꯌꯦꯕꯀꯣ ꯃꯥꯏꯔꯦꯟꯁꯦ ꯑꯗꯣ ꯍꯧꯖꯤꯛꯀꯤ ꯊꯣꯡꯕ ꯃꯥꯏꯔꯦꯟꯗꯨꯁꯨ ꯃꯁꯥꯠ ꯑꯐꯕꯤ ꯂꯩꯗꯅ ꯑꯗꯨꯗꯣ ꯑꯣꯏꯕ ꯑꯗꯨꯗꯨꯒꯤꯅꯦ ꯀꯩꯅꯣ ꯇꯧꯋꯦ ꯍꯥꯎꯁꯤ ꯌꯥꯝ ꯍꯥꯎꯋꯦ ꯑꯗꯨꯗꯨꯒ ꯑ ꯃꯣꯔꯣꯛ ꯊꯥꯡꯖꯤꯡꯒ ꯃꯣꯔꯣꯛꯀ ꯃꯦꯠꯂꯦ ꯑꯗꯨꯗꯨꯒ ꯊꯕꯤꯒ ꯇꯧꯔꯒ ꯆꯥꯏꯌꯦ ꯍꯥꯎꯋꯦ ꯑꯗꯨꯁꯨ ꯑꯩ ꯃꯌꯥꯝ ꯆꯥꯁꯤꯟꯈ꯭ꯔꯦ ꯆꯥꯛꯊꯣ
ꯃꯥꯏꯔꯦꯟꯁꯦ ꯍꯥꯎꯈ꯭ꯔꯗꯤ ꯌꯥꯝ ꯍꯥꯎꯏꯀꯣ
ꯎꯝ ꯍꯥꯎꯋꯦ ꯍꯥ ꯅꯣꯡ ꯍꯔꯣ ꯍꯔꯣ
ꯎ
ꯍꯥꯏꯔꯣ ꯅꯪꯍꯥꯟꯅ
ꯑꯣ ꯑꯩꯈꯣꯏ ꯄꯨꯄꯨ ꯍꯣꯏꯗꯅꯦꯀꯣ ꯃꯃꯥꯡ ꯆꯍꯤ ꯄꯥꯜꯂꯦꯕ ꯃꯥꯏꯔꯦꯟꯁꯦ ꯆꯥꯎꯅ ꯆꯥꯎꯕꯀꯣ ꯑꯗꯨꯗꯨꯕꯨꯅꯦ ꯃꯥꯁꯦ ꯈꯨꯍꯥꯎ ꯑꯃ ꯃꯍ ꯃꯍꯥꯎꯕ ꯍꯥꯏꯁꯦ ꯈꯪꯕ꯭ꯔꯥ ꯂꯩꯇ꯭ꯔꯦ ꯃꯥꯥꯏ ꯈꯨꯍꯥꯎꯗꯨꯗꯤ ꯑꯦ ꯊꯣꯡꯕꯁꯦ ꯊꯥꯎ ꯌꯥꯝ ꯍꯥꯞꯀꯦꯔꯥ ꯍꯥꯞꯄꯣꯏꯒꯦꯔꯥ ꯊꯣꯡꯕ ꯀꯥꯟꯗꯅꯦ ꯑ ꯍꯥꯎꯇꯕꯁꯦꯔꯥ ꯑꯃ ꯇꯧꯒꯦꯔꯥ ꯁꯨꯡꯍꯥꯎ ꯍꯥꯎꯇꯦꯗꯅ ꯑꯩꯁꯦ ꯃꯌꯦꯟ ꯄꯥꯛ ꯄꯥꯝꯗꯦꯕꯀꯣ ꯑꯗꯨꯗꯨꯅ ꯍꯧꯖꯤꯛꯀꯤ ꯃꯥꯏꯔꯟꯁꯤꯁꯦ ꯍꯧꯥꯎꯃꯟꯈꯤꯗꯅꯅꯦ ꯑꯗꯣ ꯅꯨꯅꯨꯡꯇꯤꯒꯤ ꯍꯥꯏꯗꯤ ꯉꯁꯤ ꯑꯌꯨꯛ ꯊꯣꯡꯉꯦꯅ ꯍꯌꯦꯡꯁꯨ ꯑꯃꯨꯛꯀ ꯑꯌꯨꯛꯇ ꯊꯣꯡꯉꯒ ꯑꯗꯨꯃꯥꯏꯅ ꯆꯥꯕ ꯈꯪꯕ꯭ꯔꯦ ꯑꯩꯅ ꯄꯨꯄꯨꯗꯣꯝ ꯕꯣꯟ ꯇꯧꯋꯦꯅꯦ ꯄꯨꯄꯨꯅ ꯑꯩ ꯃꯥꯏꯔꯦꯟꯗꯣ ꯑꯩꯒꯤ ꯈ ꯑꯃꯨꯛꯀꯣ ꯑꯃꯨꯛꯀ ꯌꯥꯝ ꯍꯥꯎꯔꯤꯑꯅ ꯍꯥꯏꯔꯒꯅꯦ
ꯍꯣꯏꯌꯦ ꯃꯥꯏꯔꯦꯟꯁꯦ ꯎꯝ ꯃꯥꯏꯔꯦꯟꯁꯦ ꯍꯥꯎꯈ꯭ꯔꯗꯤ ꯍꯣꯏ ꯍꯥꯎꯋꯦ ꯍꯥꯏꯕ ꯑꯗꯨ ꯃꯣꯏꯗꯤ ꯅꯞ ꯅꯞꯀ ꯂꯥꯎꯔꯒꯗꯤ ꯑꯩꯗꯤ ꯃꯇꯨꯝ ꯃꯇꯨꯝ ꯌꯥꯎ ꯍꯨꯏꯁꯦ ꯁꯤꯅꯁꯨ ꯍꯦꯟꯅ ꯄꯥꯝꯕꯩ ꯇꯥꯏꯞ ꯇꯧꯋꯤꯕ ꯃꯥꯏꯔꯟ ꯊꯣꯡꯕꯁꯤꯗ ꯃꯣꯏ ꯇꯣꯏꯅ ꯊꯣꯡꯕ ꯄꯥꯝꯕ ꯀꯥꯡꯕꯨꯁꯨ ꯂꯩꯗꯅ ꯑꯗꯨꯗꯏꯗꯤ ꯈꯔ ꯃꯇ ꯈꯈꯤꯔꯞ ꯌꯥꯎꯕꯁꯦ ꯁꯤꯅ ꯍꯦꯟꯅ ꯄꯥꯝꯃꯦꯕ ꯑꯗꯨꯗꯨꯒꯅꯦ ꯃꯥꯏꯔꯦꯟꯗꯣ ꯀꯩꯅꯣ ꯇꯧꯋꯦ ꯅꯍꯥꯟ ꯅꯣꯡꯃꯝꯨ ꯑꯩꯈꯣꯏꯒꯤ ꯎꯝ ꯃꯥꯏꯔꯦꯟꯒ ꯊꯔꯣꯏꯒ ꯊꯣꯡꯉ ꯆꯥꯏꯕ ꯅꯨꯡꯗꯥꯡ ꯑꯃ ꯑꯗꯨꯁꯨꯅꯦ ꯍꯧꯖꯤꯛꯀꯤ ꯃꯥꯏꯔꯦꯟꯁꯦ ꯁꯤꯗꯒꯤ ꯃꯆꯦꯠ ꯈꯔ ꯇꯧꯔꯒ ꯈꯥꯏꯔꯒ ꯍꯥꯞꯄꯅꯦꯕ ꯑꯗꯨ ꯈꯥꯏꯕ ꯀꯥꯟꯁꯤꯗ ꯃꯥꯏꯔꯦꯟꯁꯤ ꯃꯆꯥꯁꯤꯦ ꯐꯕꯒꯤ ꯑꯗꯨꯝ ꯍꯥꯎꯔꯅꯤ ꯁꯤ ꯈꯪꯈ꯭ꯔꯦꯕ ꯑꯗꯣ ꯊꯔꯣꯏꯒ ꯑꯃꯨꯛ ꯇꯧꯕꯁꯦ ꯍꯥꯥꯎꯋꯤꯏꯗꯅ ꯑꯗꯩꯗꯤ ꯍꯣꯏ ꯄꯁꯤꯜꯂꯦ ꯍꯥꯎꯔꯦ ꯑꯗꯣ ꯉꯁꯤ ꯑꯃꯨꯛ ꯆꯝꯅ ꯑꯗꯨꯗꯪ ꯊꯣꯡꯕꯗ ꯍꯥꯎꯔꯦꯕ ꯑꯗꯨꯝ ꯊꯥꯎ ꯌꯥꯝ ꯌꯥꯎꯗꯕꯤꯗ ꯑꯗꯨꯝ ꯃꯥꯏꯔꯦꯟꯁꯦ ꯊꯥꯎ ꯌꯥꯎꯗꯕꯤ ꯊꯣꯡꯉꯁꯨ ꯑꯗꯨꯝ ꯍꯥꯎꯋꯦ ꯃꯣꯏꯗꯤ ꯍꯥꯏꯗꯤ ꯑꯗꯨꯝ ꯆꯝꯊꯣꯡꯒꯤ ꯇꯥꯏꯞꯇ ꯀꯥꯝꯍꯜꯂꯒ ꯑꯗꯨꯝ ꯊꯣꯡꯕꯤꯗꯣ ꯊꯥꯎ ꯌꯥꯝ ꯀꯟꯅ ꯉꯧꯗꯕꯤꯗ ꯑꯗꯨꯁꯨ ꯍꯥꯎꯋꯦ ꯍꯥꯏꯕ ꯑꯩꯗꯤ
ꯍꯣꯏ ꯑꯗꯣ ꯑꯍꯥꯎꯕꯒꯤꯅꯦꯕ ꯃꯥꯏꯔꯦꯟꯗꯣ ꯑꯍꯥꯎꯕ ꯑꯣꯏꯕꯒꯤꯅꯦꯕ ꯃꯥꯏꯔꯦꯟꯗꯨꯅ ꯍꯥꯎꯇ꯭ꯔꯗꯤ ꯍꯥꯎꯔꯣꯏꯗꯣꯏ ꯑꯗꯣ ꯅꯪꯅ ꯑꯃꯨꯛꯀ ꯍꯦꯟꯅ ꯍꯥꯎꯔꯤꯗꯨꯅ ꯀꯩꯒꯤꯅꯣ ꯍꯥꯏꯔꯒ ꯅꯪ ꯌꯥꯝꯅ ꯄꯥꯝꯖꯕ ꯑꯣꯏꯕꯀꯣ ꯑꯗꯨꯗꯨꯒꯤꯅꯦꯕ ꯄꯥꯝꯗꯕꯗꯤ ꯁꯨꯡꯍꯥꯎ ꯍꯥꯎꯋꯦꯗꯅ
ꯍꯣꯏ ꯑꯗꯨꯗꯣ ꯀꯩꯅꯣꯗꯣ ꯎꯝ ꯃꯥꯏꯔꯦꯟ ꯑꯃ ꯂꯩꯇ꯭ꯔꯣ ꯀꯩꯅꯣ ꯇꯧꯔꯒ ꯃꯆꯥ ꯐꯕ ꯅꯠꯇꯕ ꯑꯃ ꯁ꯭ꯔꯤ ꯁ꯭ꯔꯤ ꯁ꯭ꯔꯤ ꯁꯟꯗꯣꯛꯄꯤ ꯃꯥꯟꯕꯤ ꯃꯔꯥ ꯃꯔꯥ ꯌꯥꯎꯕꯤ ꯃꯥꯟꯕꯤ ꯃꯑꯣꯡ ꯑꯃ ꯈꯪꯕ꯭ꯔꯥ ꯔꯦꯠ ꯑꯣꯏꯒ ꯍꯥꯏꯔꯧ ꯑꯣꯏꯕ ꯃꯥꯟꯕ ꯃꯆꯨ ꯑꯃ ꯑꯣꯏꯁꯜꯂꯒ
ꯍꯣꯏ
ꯑꯗꯨꯗꯨꯗꯤ ꯌꯥꯝ ꯍꯥꯎꯗꯕꯅꯤ ꯍꯥꯏꯕ
ꯍꯥꯎꯇꯕꯅꯦ ꯍꯥꯎꯇꯕꯅꯦ ꯑꯗꯨꯗꯣ ꯃꯥꯅ ꯆꯥꯕ ꯌꯥꯔꯤꯖꯦ ꯎꯝ ꯆꯝꯐꯨꯠꯀꯨꯝꯕ ꯆꯝꯐꯨꯠꯇꯗꯤ ꯑꯍꯥꯎꯕ ꯃꯥꯜꯂꯦꯀꯣ ꯆꯤꯅꯤꯒ ꯈꯛꯇꯪ ꯊꯥꯞꯆꯟꯈ꯭ꯔꯒ ꯊꯣꯡꯉꯒ ꯆꯥꯕꯗꯤ ꯍꯥꯎꯇꯦꯕ ꯑꯗꯨꯒꯨꯝꯕꯗ ꯁꯨꯝ ꯎꯁꯣꯛꯀꯨꯝꯕ ꯀꯔꯤ ꯑꯃ ꯈꯦꯠꯆꯤꯢ ꯇꯧꯕꯗꯣ ꯁꯣꯔꯥꯠꯇꯔꯥ ꯈꯦꯠꯆ ꯀꯩ ꯇꯧꯕꯗꯣ ꯑꯗꯨꯒꯨꯝꯕꯗꯒ ꯍꯥꯞꯄꯒ ꯁꯨꯃꯥꯏꯅ ꯌꯥꯝ ꯂꯣꯏ ꯇꯣꯏꯅ ꯊꯣꯡꯉꯒ ꯃꯔꯤ ꯃꯔꯤꯒ ꯆꯠꯄꯩ ꯇꯥꯏꯞ ꯇꯧꯔꯒ ꯆꯥꯟꯅꯩꯗꯅꯅꯦ ꯍꯥꯞꯅꯩꯗꯅ ꯊꯨꯝꯗ꯭ꯔꯤꯛꯀ ꯊꯨꯝꯒꯩ ꯍꯥꯞꯄꯀꯅꯤ ꯑꯗꯨꯗꯨꯅ
ꯊꯨꯝꯃꯅꯤ ꯊꯨꯝꯃꯅꯦ ꯃꯣꯏꯗꯣ ꯑꯩꯅ ꯈꯟꯕꯗ ꯀꯩꯅꯣ ꯇꯧꯔꯝꯗꯧ ꯃꯥꯜꯂꯦ ꯆꯤꯅꯤ ꯊꯥꯛꯑꯝꯗꯧ ꯃꯥꯜꯂꯦ ꯃꯣꯏꯒꯤ ꯎꯇꯤ ꯊꯣꯡꯕꯗꯨꯁꯨ ꯃꯤ ꯆꯤꯅꯤ ꯊꯛꯅꯕ ꯃꯤꯒ ꯂꯩꯇ꯭ꯔꯣ
ꯈꯪꯗꯌꯦ ꯑꯗꯨꯗꯤ ꯃꯥꯢꯌꯦꯟꯗꯣ ꯆꯤꯅꯤꯗꯤ ꯊꯥꯛ ꯑꯃꯣꯏꯌꯦ
ꯊꯥꯛꯄ ꯂꯩꯌꯦ ꯑꯩ ꯑꯩ ꯊꯦꯡꯅꯔꯦ ꯑꯗꯩꯗꯤꯅꯦ ꯀꯩꯅꯣ ꯍꯧꯖꯤꯛꯀꯤ ꯎꯠꯇꯤ ꯊꯣꯡꯕꯁꯦ ꯁꯤꯗꯁꯨ ꯍꯥꯞꯄ ꯀꯩꯅꯣꯁꯦ
ꯑꯣ ꯆꯤꯅꯤꯖꯦ
ꯆꯤꯅꯤꯁꯦ ꯊꯦꯡꯅꯔꯦꯕ ꯑꯗꯨꯃꯥꯏꯅ ꯇꯧꯔꯒ ꯑꯗꯣ ꯃꯤ ꯁꯪꯒꯣꯝ ꯍꯥꯞꯅꯕꯒꯁꯨ ꯂꯩ ꯍꯥꯏꯌꯦ
ꯍꯣꯏ ꯍꯣꯏ ꯁꯪꯒꯣꯝ ꯍꯥꯞꯄꯗꯨꯕꯨꯗꯤꯅꯦꯀꯣ ꯌꯥꯝ ꯑꯣꯏꯅꯝꯃꯒ ꯍꯥꯎꯋꯦꯕ ꯑꯗꯨꯒ ꯆꯤꯅꯤ ꯍꯥꯞꯄꯗꯨꯗꯤ ꯑꯩ ꯊꯦꯡꯅꯗ꯭ꯔꯤ ꯑꯃꯨꯛ ꯆꯥꯎꯋ ꯌꯦꯡꯉꯣ ꯑꯩꯈꯣꯏ ꯃꯃꯥꯅ ꯊꯣꯡ ꯀꯥꯟꯗꯅꯦꯀꯣ ꯑꯩꯈꯣꯏ ꯃꯥꯅ ꯊꯣꯡꯕꯁꯤꯗꯤ ꯑꯗꯣ ꯃꯥꯗꯤ ꯌꯥꯝ ꯍꯥꯎꯁꯨ ꯍꯥꯎꯋꯦꯕꯀꯣ ꯃꯥꯅ ꯊꯣꯡꯕꯁꯦ ꯑꯗꯨꯗꯨꯒ ꯁꯪꯒꯣꯝꯁꯨ ꯍꯥꯞꯄꯒꯤꯅꯦ ꯃꯅꯝ ꯑꯣꯏꯅꯝꯅ ꯍꯥꯎꯕꯤ ꯑꯃ ꯇꯧꯕꯤꯗꯣ ꯑꯗꯨ ꯇꯧꯋꯦꯕ
ꯑꯣ ꯍꯣꯏ ꯐꯔꯦ ꯐꯔꯦ ꯑꯗꯨꯗꯤ ꯑꯗꯨꯗꯤ ꯊꯝꯃꯒꯦ ꯑꯩꯁꯨ ꯇꯥꯕ꯭ꯔꯣ